ꯎꯝ ꯑꯣꯏꯔ
ꯌꯥꯏꯉꯪꯗꯣ ꯃꯤꯗꯤꯅꯦ ꯄꯥꯃ ꯉꯣꯝꯃꯦꯠꯇꯕ ꯀꯣꯠꯂꯒ ꯅꯣꯡꯃꯒꯤ ꯈꯔ ꯈꯔ ꯆꯥꯕꯤꯗꯣ ꯑꯗꯨꯃꯥꯏꯅ ꯇꯧꯕ ꯈꯣꯠꯄ ꯍꯣꯏ ꯃꯤ ꯍꯩꯅꯕ ꯃꯤꯗꯕꯨ ꯇꯧ ꯑꯩꯗꯣ ꯑꯩꯗꯤ ꯍꯩꯅꯗꯦꯕ ꯍꯥꯏ ꯌꯦꯡꯅ ꯍꯤꯡꯅ ꯗꯥꯏꯦꯛ ꯆꯥꯕꯗꯨꯗꯤ ꯍꯣꯏ ꯑꯗꯨꯒꯨꯝꯕ ꯇꯧꯋꯦꯕ ꯑꯗꯣ ꯃꯣꯏꯅ ꯍꯥꯏꯔꯕꯗ ꯑꯗꯨꯝ ꯍꯞꯇꯥꯒꯤ ꯃꯅꯨꯡꯗ ꯑꯃꯨꯔꯛ ꯑꯅꯤꯒꯨꯝꯕ ꯆꯥꯕꯁꯦ ꯍ
ꯎꯝ
ꯁꯤꯅ ꯍꯦꯟꯅ ꯀꯥꯟꯅꯩ ꯍꯥꯏꯌꯦꯕ ꯍꯥꯏꯗꯤ ꯏꯁꯥ ꯌꯥꯝ ꯁꯣꯛꯑꯦ ꯍꯥꯏꯕꯀꯣ ꯃꯔꯛ ꯃꯔꯛꯇ ꯆꯥꯕꯒꯤ ꯋꯥꯅꯦꯅ ꯍꯥꯏꯕ
ꯄꯣꯠ ꯆꯩ ꯄꯣꯠ ꯆꯩ ꯄꯣꯠꯁꯟ ꯍꯦꯜꯂꯁꯨ ꯐꯄꯣꯠꯇꯦ ꯀꯩꯅꯣ
ꯄꯕ ꯅꯠꯇꯦ ꯁꯪꯒꯣꯝꯒꯅꯦ ꯁꯪꯒꯣꯝ ꯑꯅꯧꯕꯗꯣ ꯑꯗꯨꯗꯨꯒꯅꯦ ꯌꯥꯏꯉꯪ ꯑꯍꯤꯡꯕꯗꯨꯒ ꯇꯤꯛꯁ ꯇꯧꯔꯒ ꯊꯛꯄ ꯈꯣꯠꯗ ꯏꯁꯀꯤꯟ ꯌꯥꯝ ꯀꯩꯅꯣ ꯇꯧꯋꯦ ꯍꯥꯏꯌꯦꯕ
ꯑꯩ ꯅꯨꯡꯗꯥꯡ ꯅꯨꯡꯗꯥꯡ ꯅꯨꯡꯗꯥꯡ ꯅꯨꯡꯗꯥꯡ ꯊꯛꯑꯣ ꯍꯥꯏꯌꯦ ꯑꯩꯅ ꯑꯗꯨꯗꯣ ꯑꯩꯣꯏꯅ ꯉꯝꯗꯕꯩ ꯋꯥꯅꯦꯕ
ꯑꯗꯨ ꯌꯥꯝ ꯇꯧꯋꯦꯕ ꯑꯗ ꯑꯩꯈꯣꯏꯅ ꯌꯥꯏꯉꯪ ꯍꯤꯡꯕꯁꯦ ꯁꯨꯝ ꯍꯩꯁꯨ ꯍꯩꯅꯗꯦꯗꯅ
ꯎꯝ
ꯑꯗꯩꯗꯤ ꯍꯥꯏꯖ ꯋꯥꯅꯦ ꯍꯣꯏ ꯁꯪꯒꯣꯝꯗꯨꯗ ꯑꯔꯥꯏꯕꯅꯦ ꯑꯩꯈꯣꯏꯅ ꯏꯁꯀꯤꯟ ꯏꯁꯀꯤꯟ ꯐꯖꯅꯤꯡꯉꯤꯅꯤꯅ ꯊꯕꯛ ꯁꯨꯡꯇꯧ ꯇꯧꯗꯕꯤ ꯐꯖ ꯊꯛꯆꯟꯕꯁꯨ ꯏꯁꯥꯁꯦ ꯋꯥꯔꯛꯀꯅꯦꯕ ꯍꯌꯦꯡ ꯁꯪꯒꯣꯝꯁꯤ ꯅꯣꯏ ꯈꯜꯂꯤꯅꯦ ꯅꯨꯡꯗꯥꯡ ꯊꯛꯄꯗ ꯑꯩ ꯑꯃ ꯐꯖꯅ ꯃꯔꯛ ꯅꯣꯏꯈꯤꯗ꯭ꯔꯥ
ꯅꯨꯡꯇꯤꯒꯤꯅꯦ ꯑꯃ ꯑꯃꯨꯜ ꯇꯖꯥꯗꯣ ꯃꯥꯒꯤ ꯀꯩꯅꯣꯗꯨꯃ ꯀꯧꯇꯥ ꯀꯧꯇꯥ ꯑꯗꯨꯃꯅ ꯇꯣꯂꯣꯝꯗꯥꯏ ꯀꯣꯗꯤꯡꯒꯤ ꯊꯛꯏꯅꯦ
ꯂꯩ ꯁꯥꯗꯅ ꯅꯪꯅꯦ
ꯑꯗꯨꯅꯦꯕ ꯀꯥꯡꯈꯨꯠ ꯈ꯭ꯔꯤꯗꯣ ꯈꯔ ꯃꯥꯏ ꯃꯤꯛꯀꯥ ꯏꯁꯥꯗꯣ ꯑꯗꯨꯝ ꯀꯥꯟꯅꯅ ꯀꯩꯅꯣꯁꯨ ꯑꯗꯩꯗꯤ ꯑꯩꯈꯣꯏꯗꯤ ꯍꯧꯖꯤꯛ ꯍꯥꯏꯕ ꯋꯥꯅꯦꯕ ꯍꯩ ꯍꯥꯏꯕꯅꯦ ꯍꯩ ꯔꯥ ꯍꯥꯏꯌꯦ ꯁꯨꯅ ꯆꯥꯕ ꯅꯠꯇꯦꯗꯅ ꯃꯣꯏꯅ ꯍꯥꯏꯁꯦ ꯕꯥ ꯍꯥꯏꯁꯦ ꯑꯗꯨꯗꯨ ꯍꯥꯏꯗꯣꯀꯣ ꯏꯁꯀꯤꯟꯒꯤ ꯒ꯭ꯂꯣ ꯇꯪ ꯅꯠꯇꯅ ꯑꯃꯣꯝꯗꯗꯤ ꯀꯥꯟꯅꯩꯌꯦꯕ ꯀꯥꯟꯅꯩꯗꯤ ꯎ ꯍꯩ ꯔꯥꯒꯤꯁꯨ ꯁꯨꯅꯕ ꯏꯁꯀꯤꯟ ꯕꯨꯁꯇꯔꯒꯤ ꯊꯛꯀꯗꯕꯅꯦꯕ ꯑꯗꯩ ꯖꯨꯕꯤꯔꯤ ꯆꯦꯕꯜꯒꯤ ꯖꯨꯕꯤꯔꯤ ꯇꯦꯕꯜꯒꯤꯕꯨꯗꯤ ꯑꯃꯔꯣꯝꯗꯏ ꯑꯩꯈꯣꯏ ꯑꯗꯨꯝ ꯆꯥꯏꯗꯅ ꯃꯇꯝ ꯃꯇꯝꯒꯤ ꯁꯤꯕꯨꯗꯤ ꯌꯥꯔꯦꯕ ꯑꯗꯨ ꯚꯤꯖꯤꯇꯦꯕꯜꯅꯤ ꯊꯛꯇ꯭ꯔꯁꯨ ꯌꯥꯏꯕ ꯑꯗꯣ ꯑꯩꯈꯣꯏꯗ ꯄ꯭ꯔꯣꯇꯤꯟꯒꯤꯁꯨ ꯄ꯭ꯔꯣꯇꯤꯟꯒꯤꯁꯨ ꯑꯗꯨꯝ ꯊꯛꯄ ꯌꯥꯗ꯭ꯔꯥ ꯑꯃ ꯑꯃꯒꯤ ꯍꯥꯏꯗꯤ ꯑꯗꯨꯗ ꯅꯠꯇꯅ ꯍꯩꯔꯥꯏꯁꯤ ꯀꯥꯟꯁꯨ ꯀꯥꯟꯅꯩ ꯏꯁꯀꯤꯟꯗꯁꯨ ꯍꯩ ꯋꯥꯠꯄ ꯀꯁꯤ ꯏꯁꯀꯤꯟ ꯀꯥꯏꯅ ꯈꯣꯏꯖꯤꯜꯂꯤꯅꯤ ꯑꯗꯩꯗꯤ ꯏꯁꯥꯁꯦ ꯏ ꯂꯤ ꯈꯠꯇ꯭ꯔꯣ ꯂꯤꯈꯠꯂꯤꯅꯦ ꯑꯗꯩꯗꯒꯤ ꯈꯨꯖꯤꯟ ꯈꯨꯌꯥꯁꯨ ꯀꯩꯅꯣ ꯇꯧꯗꯕ ꯀꯨꯔꯥꯃꯥꯟꯁꯨ ꯍꯨꯕ
ꯑꯦ ꯀꯩꯅꯣ ꯇꯧꯕ ꯌꯥꯕ꯭ꯔꯥ ꯂꯁꯁꯨ ꯀꯩꯅꯣ ꯐꯪꯒꯦꯅꯦ ꯑꯩꯈꯣꯏꯅ ꯀꯦꯜꯁꯤꯌꯝ ꯑꯥꯏꯔꯟ ꯆꯥꯕꯁꯦ ꯗꯣꯛꯇꯔ ꯔꯤꯀꯃꯦꯟ ꯇꯧꯗ꯭ꯔꯁꯨ ꯑꯩꯈꯣꯏꯅ ꯑꯗꯨꯝ ꯂꯧꯖꯔ ꯆꯥ ꯌꯥꯝꯅ ꯇꯠꯇ꯭ꯔꯣꯁꯤꯗꯤ
ꯌꯥꯏꯑꯌꯦ ꯑꯗꯣ ꯐꯖꯅ ꯅꯪꯅ ꯍꯥꯏꯗꯤ ꯃꯤ ꯀꯦꯜꯁꯤꯌꯝ ꯋꯥꯠꯂ ꯄꯪꯆꯥ ꯆꯥꯕ ꯂꯩꯗꯅ ꯑꯗꯨ ꯅꯠꯇꯕꯤꯗ ꯑꯩꯈꯣꯏꯗ ꯀꯥꯟꯅꯕ ꯀꯦꯜꯁꯤꯌꯝ ꯑꯗꯨꯒꯨꯝꯕꯅ ꯆꯥꯎꯕ
ꯑꯗꯨ ꯑꯗꯨꯅꯤ ꯀꯥꯟꯅꯕꯁꯦ ꯀꯔꯝꯕꯅꯣ ꯈꯪꯉꯛꯑꯣ ꯍꯥꯏꯗꯤ ꯍꯧꯖꯤꯛꯁꯦ
ꯎꯝ
ꯂꯨꯄꯥ ꯂꯤꯁꯤꯡ ꯑꯃꯒ ꯀꯌꯥꯅꯣ ꯄꯤꯕꯗꯨꯃ
ꯅꯠꯇꯦ ꯅꯨꯃꯤꯠ ꯀꯌꯥꯅꯤ ꯊꯥ ꯀꯌꯥꯅꯤ ꯆꯥ ꯌꯥꯕ
ꯊꯥ ꯍꯥꯏꯁꯦ ꯅꯣꯡ ꯅꯣꯡꯃꯒꯤ ꯑꯃꯃꯝ ꯑꯣꯏꯕꯥ ꯀꯩꯅꯣꯝ ꯑꯣꯏꯕꯅꯦꯕ ꯑꯩꯈꯣꯏꯒꯤ ꯀꯧꯇꯥꯗꯨꯃ ꯊꯟꯕꯅꯦꯕꯀꯣ ꯀꯨꯏꯅ ꯑꯗꯨꯝ ꯆꯠꯄꯅꯦꯕ ꯌꯥꯔꯒꯗꯤ ꯊꯥ ꯊꯥ ꯃꯣꯏꯗꯣ ꯍꯨꯝꯐꯨꯔ ꯀꯩꯅꯣꯝꯃ ꯍꯥꯟꯕꯅꯦ
ꯅꯣꯏ ꯊꯥ ꯑꯅꯤꯃꯨꯛ
ꯍꯣꯏ ꯑꯗꯨꯝ ꯑꯅꯤ ꯑꯍꯨꯝ ꯁꯨ ꯍꯥꯏꯅ ꯃꯔꯛꯇ ꯆꯥꯗꯕꯁꯨ ꯌꯥꯎꯋꯤꯗꯅ ꯑꯗꯨꯅ ꯊꯥ ꯑꯅꯤ ꯑꯍꯨꯝ ꯁꯨꯃꯥꯏꯅ ꯆꯠꯄꯅꯦꯕ ꯑꯗꯣ ꯑꯗꯨꯝꯗꯤ ꯀꯥꯟꯅꯔꯦ ꯈꯪꯉꯦ ꯍꯥꯏꯗꯤ ꯈꯨꯂꯨ ꯇꯥꯡꯅ ꯆꯤꯛꯄ ꯀꯩꯗꯧꯕ ꯑꯗꯨꯗꯤ ꯐꯖꯅ ꯀꯥꯟꯅꯩ ꯈꯪꯉꯦ ꯆꯥ ꯇꯥꯕꯅꯤꯅ
ꯑꯩꯈꯣꯏ ꯃꯥꯏꯁꯨ ꯀꯦꯜꯁꯤꯌꯝꯒꯤꯗꯣ ꯑꯝꯇ ꯂꯩꯕꯤꯁ ꯃꯥꯒꯤꯀ ꯆꯥꯅꯕ ꯑꯃꯈꯛ ꯂꯩꯕꯅꯦꯕ ꯑꯁꯤꯒꯤꯗꯨ ꯗꯨꯀꯥꯟꯗꯒꯤ ꯂꯧꯕ ꯑꯗꯨ ꯑꯣꯏꯅ ꯑꯗꯨꯝ ꯄꯤꯖꯁꯤꯔꯥ ꯎꯝ ꯎꯝ
ꯍꯥꯏꯗꯤ ꯑꯍꯒ ꯑꯩꯈꯣꯏꯒ ꯃꯥꯟꯅꯗꯦꯗꯅ ꯑꯗꯨ ꯍꯣꯏ ꯑꯩꯈꯣꯏ ꯆꯥꯗꯕꯤ ꯆꯥꯕ ꯌꯥꯏꯑꯕꯀꯣ ꯑꯩꯈꯣꯏ ꯃꯈꯣꯏꯁꯨ ꯀꯩꯅꯣꯅꯦꯕ ꯑꯃ ꯀꯔꯤ ꯀꯔꯤ ꯀꯥꯎꯈꯔꯦ ꯃꯥꯏꯅꯥ ꯈꯨꯔꯨꯒꯤꯅꯦꯕꯀꯣ ꯑꯗꯣ ꯑꯩꯈꯣꯏꯅ ꯀꯦꯜꯁꯤꯌꯝ ꯐꯅꯌꯥꯝ ꯌꯥꯝ ꯑꯀꯟꯕ ꯊꯥꯔꯁꯨ ꯃꯉꯣꯟꯗ ꯀꯥꯟꯅꯔ ꯃꯣꯏꯗꯤ ꯑꯍꯟ ꯑꯣꯏꯁꯜꯂꯛꯑꯦ ꯊꯕꯛ ꯁꯨꯕ ꯅꯣꯝꯕ ꯁꯨꯔꯛꯄꯅꯤꯅ ꯃꯣꯏꯗꯤ ꯑꯗꯣꯝꯗ ꯂꯥꯛꯄꯅꯦꯕ ꯃꯅꯨꯡꯗ ꯎ ꯍꯥꯏꯗꯤ ꯁꯨꯕ ꯅꯣꯝꯕꯒꯤ ꯋꯥꯔꯛꯄꯒꯤ ꯃꯌꯥꯝꯗꯣ ꯑꯗꯨꯗꯅꯦꯕ ꯑꯗꯨꯅ ꯃꯥꯒꯤ ꯑꯆꯥꯄꯠ ꯀꯩꯣ ꯁꯦꯝꯅ ꯑꯗꯨꯝ ꯄꯤꯖꯍꯧꯕ ꯅꯪꯅ ꯑꯃꯃꯝ ꯄꯪ ꯌꯦꯡ ꯁꯤꯟꯕꯗꯅꯦ ꯃꯉꯣꯟꯗ ꯀꯥꯟꯅꯕꯐꯝ ꯈꯪꯉꯨꯗꯁꯨ
ꯃꯥꯅ ꯀꯥꯟꯅꯗꯦ ꯀꯥꯟꯅ ꯑꯗꯨꯅꯤ ꯑꯩꯈꯣꯏ ꯃꯥꯁ ꯑꯗꯨꯃꯥꯏꯅ ꯑꯗꯨꯝ ꯄꯤꯖꯁꯤꯔꯈ ꯑꯩꯁꯦ ꯑꯩ ꯑꯩ ꯁꯝꯁꯦ ꯁꯨꯡꯛꯑꯣꯟ ꯃꯣꯜꯂ ꯌꯥꯗ꯭ꯔꯦꯕ ꯑꯗꯨꯅ ꯍꯧꯖꯤꯛ ꯂꯐꯣꯏꯒꯤꯁꯦ ꯂꯐꯣꯏꯁꯦ ꯄꯠꯂ ꯂꯩꯗꯣꯔꯦ ꯂꯐꯣꯏꯁꯦ ꯂꯣꯏ ꯌꯩꯈꯥꯏꯔ
ꯀꯩꯅꯣ ꯇꯧꯔꯤꯅꯣ ꯂꯐꯨ ꯁꯝꯒꯤꯅꯦ ꯑꯃ ꯑꯩꯒꯤ ꯃꯥꯜꯂꯦ ꯑꯩ ꯃꯥꯒꯤ ꯀꯩꯅꯣ ꯇꯩꯔꯝꯃꯦ ꯃꯔꯥꯑ ꯂꯐꯣꯏ ꯃꯀꯨꯗꯣ
ꯀꯃ ꯀꯥꯟꯅꯕ꯭ꯔꯣ
ꯀꯥꯟꯅ ꯏꯕꯦꯝꯃꯣ ꯅꯨꯡꯉꯥꯏꯕꯅꯦ
ꯑꯗꯣ ꯍꯣꯏ ꯑꯗꯨ ꯅꯨꯡꯗꯤ ꯂꯣꯏꯅ ꯅꯨꯡꯉꯥꯏꯗꯣꯏꯅꯦ ꯑꯩꯈꯣꯏꯅ ꯆꯥꯡ ꯅꯥꯏꯅ ꯁꯤꯟꯅꯕꯤꯗ
ꯑꯗꯣ ꯑꯩꯈꯣꯏꯅ ꯂꯐꯣꯏꯗꯣ ꯍꯥꯏꯕꯅꯦ ꯑꯃꯨꯛ ꯆ ꯑꯃꯨꯛ ꯆꯥꯗ ꯇꯧꯋꯤꯗꯅꯦ
ꯊꯥꯗꯣꯛ ꯊꯥꯗꯣꯛꯄ ꯋꯥꯕ ꯃꯅꯗ ꯑꯩꯈꯣꯏꯁꯦ ꯊꯥꯗꯣꯛꯄꯗꯤ ꯋꯥꯏꯗꯅ
ꯋꯥꯏꯑꯦꯅ ꯐꯜꯂꯈꯤꯕ ꯃꯝꯗ ꯑꯃꯦꯛ ꯂꯥꯎꯅ ꯑꯗꯨꯗ ꯏꯕꯤꯦꯝꯃ ꯈ꯭ꯋꯥꯏꯗꯒꯤ ꯀꯥꯟꯅꯕꯅꯦ ꯏꯁꯀꯤꯟ ꯒ꯭ꯂꯣꯒꯤꯗꯨꯗꯤꯀꯣ ꯒꯖꯔ ꯃꯤꯠꯇꯁꯨ ꯐꯕ ꯒꯖꯔ ꯑꯗꯩꯗꯤ ꯁꯨꯃꯥꯏꯅ ꯑꯩꯅ ꯍꯥꯏꯕ ꯑꯃ
ꯃ ꯑꯃ ꯁꯂꯥꯠ ꯏꯁꯇꯥꯏꯜ ꯁꯦꯝꯕ ꯌꯥꯥꯕ
ꯀꯔꯤꯝ ꯍꯥꯞꯇꯕꯤꯗ ꯊꯨꯝꯒ ꯇꯧꯔꯒ ꯑꯣꯂꯤꯐꯒ ꯇꯧꯔ ꯇꯧꯕꯤꯗꯣ ꯑꯗꯨꯅ ꯈ꯭ꯋꯥꯏ ꯐꯩ ꯃꯗꯗꯤ ꯁꯝꯗꯅꯦ ꯁꯝꯒꯤ ꯊꯥꯎꯕꯗ ꯈ꯭ꯋꯥꯏ ꯅꯨꯡꯉꯥꯏꯕꯗꯤ ꯑꯃ ꯀꯦꯁꯇꯔ ꯑꯣꯏꯜꯗꯣ
ꯎꯝ
ꯑꯗꯨꯗꯤ ꯁꯝꯅ ꯌꯥꯝ ꯅꯨꯡꯉꯥꯏ ꯍꯥꯏꯗꯤ ꯑꯩꯈꯣꯏꯗ ꯍꯏꯔ ꯁꯤꯖꯤꯟꯅꯔꯝꯕ ꯀꯥꯟꯗ ꯑꯩꯁꯨ ꯑꯗꯨꯝ ꯁꯤꯖꯤꯟꯅꯔꯝꯃꯦꯕ ꯑꯗ ꯁꯝ ꯃꯁꯥꯥꯁ ꯐꯖꯅ ꯇꯧꯕ ꯑꯗꯩꯗꯤ ꯀꯣꯛꯁꯤꯦꯀꯣ ꯑꯩꯈꯣꯏ ꯑꯃ ꯍꯥꯟꯅ ꯑꯩꯅ ꯑꯔꯤꯕ ꯔꯦꯜ ꯂꯩꯔꯝꯕꯗꯣ ꯑꯉꯥꯡ ꯑꯃꯅꯦ ꯀꯣꯛ ꯃꯁꯥꯁ ꯇꯧꯕ ꯊꯤ ꯍꯩꯌꯦꯕꯀꯣ ꯃꯥꯁꯦ ꯃꯥꯅ ꯀꯣꯛ ꯃꯁꯥꯁ ꯇꯧꯕꯁꯦ ꯀꯣꯛꯁꯦ ꯇꯦꯟꯁꯟ ꯂꯩꯕꯁꯦ ꯐꯩꯔꯦꯕ ꯍꯥꯏꯗꯤ ꯑꯩꯈꯣꯏ ꯌꯥꯝ ꯅꯨꯡꯉꯥꯏꯕ ꯏꯍꯥꯛꯇꯪꯒꯤ ꯀꯥꯎꯕꯗꯣ ꯏꯁꯥꯗ ꯑꯋꯥꯕ ꯂꯩꯔꯝꯃꯁꯨ ꯐꯖꯅ ꯋꯥꯔꯝꯃꯁꯨ ꯏꯁꯥꯁꯦ ꯑꯃ ꯃꯣꯗ ꯍꯜꯂ ꯈ ꯈꯪꯗꯦ ꯉꯍꯥꯛꯀꯤ ꯅꯨꯡꯉꯥꯏꯍꯟꯕꯤꯗꯣ ꯇꯧꯋꯦꯕ ꯃꯥꯁꯦ ꯊꯥꯎꯁꯦ ꯌꯨꯕꯤ ꯊꯥꯎꯁꯦ ꯑꯩ ꯌꯨꯕꯤ ꯊꯥꯎ ꯁꯦꯠ ꯀꯛꯈꯤꯗꯅ ꯂꯣꯏꯕ ꯂꯣꯏꯗꯣꯔꯦ ꯅꯨꯄꯤ ꯊꯥꯎꯁꯤꯕꯤ ꯑꯃ ꯅꯨꯡꯇꯤꯒꯤ ꯅꯠꯇ꯭ꯔꯁꯨ ꯑꯩꯅ ꯅꯨꯃꯤꯠ ꯅꯤꯅꯤ ꯁꯨꯃꯥꯏꯅ ꯀꯥꯟꯕꯤ ꯅꯣꯡꯃ ꯀꯥꯟꯕꯤ ꯇꯧꯋꯦꯕ ꯑꯗꯨꯒꯅꯦ ꯌꯨꯖꯔꯝꯗꯥꯏ ꯈꯨꯗꯤꯡꯒꯤ ꯃꯁꯖꯁꯦꯧ ꯇꯧꯍꯜꯂꯦ ꯑꯗꯨꯝ ꯊꯥꯎꯁꯤꯒ ꯂꯣꯏꯅꯔꯒ ꯑꯗꯨꯗꯨ
ꯏꯕꯦꯝ ꯑꯃ ꯅꯪꯁ ꯅꯪꯁꯦ ꯁꯤꯖꯤꯟꯅꯔꯤꯁꯨ ꯍꯥꯏꯔꯦꯀꯣ ꯅꯪ ꯂꯪꯊꯣꯛ ꯂꯝꯪꯈꯣꯏ ꯐꯖꯕꯒꯤ ꯌꯥꯔꯕꯅꯦ ꯏꯕꯦꯝ ꯑꯃꯗ
ꯑꯗꯣ ꯑꯩꯈꯣꯏꯅ ꯁꯤꯖꯤꯟꯅꯕꯅ ꯍꯦꯛꯇ ꯃꯌꯥꯝ ꯇꯧꯕꯁꯤ ꯅꯠꯇꯕ ꯏꯁꯥꯒꯤ ꯈꯤꯇꯪ ꯀꯩꯅꯣ ꯇꯧꯕꯤꯗ꯭ꯔꯣ ꯑꯗꯩꯗꯤ ꯁꯝꯁꯦ ꯑꯩꯈꯣꯏꯗꯤ ꯗ꯭ꯔꯥꯏ ꯑꯣꯏꯕꯅꯤꯅꯅꯦ ꯂꯝꯕꯤ ꯈꯤꯇꯪ ꯆꯠꯄꯗ ꯌꯥꯗꯦꯕ ꯁꯝꯁꯦ
ꯌꯦꯔ ꯒꯥꯔꯤ ꯃꯆꯥꯒ ꯇꯣꯡꯕꯕꯁꯤ ꯂꯣꯏꯔꯦ
ꯂꯣꯏꯔꯦ ꯏꯆꯤꯕꯤ ꯃꯪꯒꯥꯏꯝꯆꯥ ꯍꯪꯀꯥꯟꯅ ꯃꯔꯛ ꯑꯃ ꯆꯠꯄ ꯀꯥꯟꯗꯅꯦ ꯑꯩ ꯁꯝꯁꯦ ꯐꯨꯡꯅꯣꯏ ꯂꯣꯏ ꯍꯥꯏꯗꯤ ꯅꯨꯡꯁꯤꯠ ꯐꯨꯕ ꯐꯨ ꯅꯞꯄ ꯃꯌꯥꯝꯗꯣ ꯑꯗꯨ ꯑꯗꯨꯝ ꯄꯨꯡ ꯍꯣꯏ
ꯍꯧꯖꯤꯛ ꯒ꯭ꯔꯥꯏꯟꯗꯔ ꯇꯛꯈꯥꯏꯗꯣꯏꯅꯦ ꯀꯩꯅꯣꯁꯦ ꯂꯥꯞꯄꯣꯏꯁꯦ ꯑꯗꯨ
ꯑꯗꯨꯅ ꯀꯩꯅꯣ ꯇꯧꯗꯦ ꯑꯩꯈꯣꯏꯗꯗꯤ ꯄꯣꯛꯇꯕꯤꯗꯅꯦ ꯖꯣꯇꯣꯟ ꯇꯧꯔ ꯂꯩꯔꯤꯅꯦ ꯁꯛꯆꯨ ꯐꯖꯕ ꯊꯤꯤꯕꯗꯨ ꯃꯈꯜ ꯑꯃ ꯂꯩꯔꯒꯅꯦ ꯁꯦꯝꯕ ꯂꯣꯏ ꯉꯝꯈꯤꯅꯦꯕ
ꯑꯗꯨꯅꯤ ꯀꯩꯅꯣ ꯑꯩꯈꯣꯏ ꯁꯇꯣꯟ ꯇꯧꯔꯗꯤ ꯐꯖꯗꯕ ꯄꯤ ꯉꯥꯛꯇꯅꯤ
ꯑꯗꯩꯗꯤ ꯁꯨꯝ ꯑꯩꯈꯣꯏꯗꯤ ꯍꯍꯅꯗ ꯍꯧꯖꯤꯛ ꯑꯩ ꯌꯥꯅ ꯀꯥꯟꯁꯦ ꯍꯩꯕ ꯆꯥꯕ ꯉꯝꯃꯛꯄ ꯅꯠꯇꯕꯅꯤꯅ ꯑꯩꯈꯣꯏꯗ ꯍꯧꯖꯤꯛ ꯑꯩꯁꯦ ꯍꯩ ꯑꯊꯣꯡꯨꯝꯕꯥꯎ ꯑꯃ ꯄꯥꯝꯃꯦꯑꯦꯕ ꯑꯁꯤ ꯃꯆꯥ ꯉꯝꯃꯛꯇ꯭ꯔꯦꯕ ꯍꯥꯏꯗꯤ ꯌꯥꯅꯨꯡꯁꯦ ꯑꯗꯨꯝ ꯁꯦꯡꯉꯛꯑꯃꯤꯅ
ꯀꯩꯅꯣ ꯇꯧꯒꯣꯏꯩꯅꯣ ꯆꯝꯄ꯭ꯔꯥ ꯃꯔꯛ ꯃꯔꯛꯇ ꯅꯪ ꯈꯨꯨꯏ ꯊꯛꯄꯗꯣ ꯆꯝꯄ꯭ꯔꯥꯗꯣ ꯍꯞꯇꯥ ꯑꯃꯗ ꯑꯅꯤ ꯑꯅꯤ ꯑꯅꯤꯔꯣ ꯍꯥꯞꯆꯤꯜꯂꯣ
ꯆꯝꯄ꯭ꯔꯥ ꯃꯨꯟꯕ ꯉꯉꯥꯏꯅꯤꯅ ꯆꯝꯄ꯭ꯔꯥ ꯑꯩꯈꯣꯏ ꯆꯝꯄ꯭ꯔꯥ ꯐꯌꯥꯝꯍꯣꯏꯁꯦ ꯃꯨꯟꯗ꯭ꯔꯤ
ꯆꯝꯄ꯭ꯔꯥꯁꯦ ꯑꯗꯨꯝ ꯊꯛꯆꯜꯂꯗꯤ ꯐꯠ ꯐꯠꯄꯨꯗꯤ ꯐꯠꯇꯦꯗꯅ ꯑꯗꯣ ꯍꯞꯇꯥ ꯑꯃꯗ ꯑꯅꯤꯔꯛ ꯍꯥꯞꯇꯤ ꯀꯩꯁꯨ ꯀꯥꯏꯗꯦꯕ
ꯑꯩꯅ ꯀꯩꯅꯣꯒꯤ ꯊꯛꯄꯅꯤꯗ ꯈꯣꯏꯍꯤ ꯑꯌꯨꯛꯇꯥ ꯊꯛꯏꯁꯤꯅ ꯆꯈꯥꯎ ꯍꯥꯏ ꯀꯥꯟꯗꯁꯨ ꯀꯩꯅꯣ ꯇꯧꯔꯦꯗꯅ ꯑꯗꯩꯗꯤ ꯃꯥꯥꯏ ꯏꯁꯀꯤꯟꯒꯤꯗꯁꯨ ꯀꯥꯟꯅꯕꯗꯣ ꯑꯩꯅ ꯊꯛꯄꯅꯤꯗ ꯑꯌꯨꯛꯇ ꯈꯣꯏꯍꯤ ꯑꯁꯦꯡꯕꯗꯨꯅꯦꯕ ꯌꯨꯝꯒꯤ ꯑꯁꯨꯡꯕꯗꯣ
ꯅꯣꯏ ꯑꯗꯨ ꯀꯌꯥꯝ ꯂꯩꯕ ꯅꯣꯏ ꯑꯗꯨ ꯁꯨꯡꯕ꯭ꯔꯣ
ꯑꯩꯈꯣꯏ ꯃꯤꯉꯣꯟ ꯂꯧ ꯃꯥꯜꯂꯦ ꯈꯪꯗꯦ ꯑꯁꯤꯖꯧꯦ ꯑꯥ ꯑꯩꯅ ꯎꯄꯨꯗ ꯑꯩꯈꯣꯏ ꯕꯥꯏ ꯎꯄꯨꯗ ꯌꯦꯡꯕ ꯀꯥꯟꯗ ꯀꯩꯅꯣ ꯂꯩꯔꯝꯃꯦ ꯑꯃ ꯌꯨꯒꯤ ꯑꯥ ꯃꯣꯏ ꯁꯤꯟꯅꯒꯤꯕꯒꯤ ꯈꯔ ꯆꯥꯎꯕ ꯂꯩꯗꯅ ꯑꯗꯨꯒꯨꯝꯕꯗꯨꯃ ꯇꯪꯈꯥꯏ ꯈꯔ ꯍꯦꯟꯀꯠꯂꯞ ꯃꯉꯪꯛ ꯁꯝ ꯈꯔ ꯌꯧꯔꯛꯄ ꯑꯃ ꯂꯩꯔꯦ ꯑꯗꯨꯒ ꯌꯨꯒꯤ ꯕꯇꯟꯗ ꯉꯥꯛꯇ ꯍꯥꯜꯂꯝꯃꯦꯕ ꯑꯗꯨꯒ ꯑꯃꯅ ꯑꯥ ꯀꯔꯤ ꯑꯃꯅ ꯄꯤꯛ ꯊꯪꯉꯩ ꯂꯩꯔꯝꯃꯦꯕꯀꯣ
ꯎꯝ
ꯑꯗꯣ ꯃꯅꯝ ꯆꯦꯟꯕ ꯂꯩꯗꯅ ꯑꯔꯤꯕ ꯈꯣꯏꯍꯤꯗꯖꯨ ꯕꯥꯁꯤꯗꯤ ꯆꯦꯟꯗꯦ ꯍꯥꯎꯁꯨ ꯍꯥꯎꯋꯦ ꯈꯣꯏꯍꯤꯗ ꯃꯅꯝꯖꯦ ꯃꯅꯝꯆꯦꯟꯕ ꯍꯩꯅꯗꯦꯕ
ꯃꯅꯝ ꯆꯦꯟꯕꯗꯣ ꯑꯗꯨ ꯑꯐꯕꯅꯦ ꯍꯥꯏꯅꯦ ꯏꯕꯦꯝꯃ
ꯑꯗꯨ ꯁꯨꯝ ꯃꯅꯝ ꯆꯦꯟꯕ ꯈꯣꯠꯄꯗꯣ ꯁꯨꯝ ꯂꯩꯗꯅ ꯑꯩꯈꯣꯏ ꯃꯍꯣꯏꯕꯨꯗꯤ ꯍꯣꯏ ꯑꯗꯣ ꯎꯝ ꯀꯩꯅꯣ ꯊꯛꯄ ꯈꯣꯠꯄꯗ ꯃꯅꯝ ꯆꯦꯟꯕ ꯃꯌꯥꯝ ꯂꯩꯗꯅ ꯑꯗ ꯑꯩꯅ ꯍꯩꯅꯗꯦꯅ ꯀꯩꯅꯣ ꯇꯧꯔꯒ ꯊꯛꯄ
ꯑꯗꯨ ꯃꯅꯝ ꯆꯦꯟꯕꯁꯤꯅ ꯐꯗꯤ ꯐꯩ ꯑꯁꯦꯡꯕꯅꯦꯗꯤ ꯍꯥꯏꯅꯕꯅꯦꯕ ꯃꯤꯅ
ꯇꯥꯡꯉꯦꯗꯅ ꯁꯤꯒꯨꯝꯕ ꯂꯧꯕꯖꯤꯗꯤ
ꯇꯥꯡꯉꯦ ꯀꯩꯅꯣ ꯑꯗꯒꯤ ꯕꯖꯥꯔꯗ ꯎꯅꯤ ꯆꯤꯅꯤ ꯌꯥꯎꯔ ꯄꯤꯔꯛꯀꯅꯤ
ꯃꯥꯅꯦꯝ ꯎꯝ ꯕꯖꯥꯔꯗꯩ ꯂꯧꯕ ꯄꯣꯠꯁꯤꯃꯥ ꯌꯥꯗ꯭ꯔꯦ ꯑꯗꯨꯝ ꯍꯥꯏ ꯉꯥꯍꯟꯋꯥꯏ ꯁꯦꯡ ꯁꯦꯡ ꯇꯧꯋꯤ ꯍꯧꯖꯤꯛ ꯎꯜꯇꯥ ꯄꯨꯜꯇꯥꯥ ꯉꯥꯛ ꯑꯩ ꯇꯧꯔꯤ ꯖꯤ
ꯍꯣꯏ ꯍꯧꯖꯤꯛꯇꯤ ꯄꯣꯠ ꯂꯩꯕꯗ ꯀꯩꯅꯣ ꯍꯥꯟꯗꯤ ꯍꯤꯗꯥꯛ ꯍꯥꯞꯄꯦ ꯍꯥꯏꯔꯝꯃꯦ ꯍꯧꯖꯤꯛꯁꯤꯅ ꯎꯄꯥꯏ ꯂꯩꯇꯕꯒꯤ ꯀꯩꯅꯣ ꯑꯗꯨꯝ ꯂꯩꯅꯔꯦ ꯍꯤꯗꯥꯛ ꯍꯥꯞꯄꯦ ꯍꯥꯏꯕ ꯈꯪ ꯈꯪꯅ
ꯃꯥꯅꯦ ꯑꯗꯨꯗꯤꯅꯦ ꯊꯕꯤꯒꯥꯁꯦ ꯎꯝ ꯕꯖꯥꯔ ꯂꯩꯕ ꯊꯕꯤꯁꯤ ꯄꯨꯛ ꯍꯦꯛꯇ ꯂꯦꯡꯈꯜꯂꯦꯕ
ꯑꯗꯨ ꯀꯨꯏꯅꯖꯨ ꯊꯝꯕ ꯌꯥꯗ꯭ꯔꯤꯗꯣ ꯑꯩꯈꯣꯏ ꯌꯨꯝꯗꯒꯤ ꯍꯤꯡꯒꯣꯜꯗꯒꯤ ꯍꯜꯂꯛ
ꯒꯤ ꯃꯎꯟ ꯈꯣꯏꯌꯣꯝꯅꯅꯦ ꯕꯔꯥ ꯕꯔꯥ ꯑꯗꯩꯗꯤ ꯐꯣꯠ ꯐꯣꯠ ꯂꯥꯎꯕꯝ ꯂꯩꯗꯥꯏꯅꯦ ꯇꯧꯋꯦ ꯍꯦꯛꯇꯥ ꯎꯝ ꯀꯩꯅꯣꯒ ꯐꯕꯅꯦꯍꯦ ꯆꯈꯥꯎꯒꯤ ꯑꯗꯩꯗꯤ ꯀꯩꯀꯥꯗꯤ ꯇꯣꯔꯣꯕꯣꯠ ꯑꯍꯤꯡꯕꯒꯥꯥꯗꯣ
ꯍꯝ
ꯑꯗꯣ ꯇꯣꯔꯕꯣꯛ ꯑꯍꯤꯡꯕꯖꯦ ꯑꯩꯗꯤ ꯉꯝꯗꯦꯕ ꯑꯗꯨꯅ ꯐꯨꯠꯂꯒꯒꯨꯝꯕ ꯇꯣꯔꯣꯕꯣꯠ ꯌꯥꯝ ꯅꯧꯒꯤꯕꯑꯣꯏꯗꯤ ꯑꯩ ꯆꯝꯐꯨꯠꯇ ꯆꯥꯏꯀꯣ ꯑꯗꯨꯒ ꯈꯔ ꯂꯤꯕ ꯈꯣꯠꯄ ꯑꯩ ꯀꯩꯝ ꯆꯥꯗꯦꯕ ꯑꯗꯨꯅ ꯑꯅꯧꯕꯒꯨꯝꯕ ꯀꯩꯒꯨꯝꯕꯖꯦ ꯁꯤꯗꯗꯤ ꯆꯈꯥꯎꯒꯤ ꯁꯣꯛꯄꯒꯤꯗꯤ ꯌꯥꯝ ꯀꯥꯟꯅꯩꯗꯅ ꯑꯗꯨꯅ ꯁꯦꯝ ꯐꯩ ꯏꯁ ꯏꯕꯦꯝꯃꯥ ꯑꯥ ꯆꯝꯐꯨꯅ ꯈ꯭ꯋꯥꯏ ꯕꯦꯁꯅꯦ ꯍꯧꯖꯤꯛ ꯑꯣꯏꯔꯤꯁꯦ
ꯑꯗꯨ ꯆꯝꯐꯨꯠꯁꯦ ꯆꯝꯐꯨꯠ ꯗꯦꯁ ꯍꯥꯏꯕꯋꯥꯅꯦ ꯆꯝꯐꯨꯠ ꯐꯨꯠꯂꯛꯏꯕ ꯄꯣꯠꯇꯨꯁꯨꯅꯦ ꯑꯐꯕ ꯑꯣꯏꯗ꯭ꯔꯦ ꯍꯧꯖꯤꯛꯇꯤ ꯕꯦꯁ ꯑꯝꯇ ꯂꯩꯇ꯭ꯔꯦ ꯄꯣꯠ ꯕꯦꯁ ꯑꯝꯇ ꯂꯩꯇ꯭ꯔꯦ ꯍꯧꯖꯤꯛ
ꯌꯨꯝꯗ ꯏꯁꯥꯒꯤ ꯍꯤꯡꯒꯣꯜꯗꯒꯤ ꯆꯥꯕꯅ ꯈ꯭ꯋꯥꯏ ꯐꯔꯦ ꯂꯩꯔ ꯆꯥꯕꯖꯦ ꯀꯥꯟꯅꯗꯦ
ꯌꯨꯝ ꯂꯩꯕꯔꯣ ꯅꯪ
ꯌꯨꯝꯗꯅꯦ ꯌꯨꯝꯗ ꯊꯕꯤ ꯅꯨꯡꯕꯤ ꯀꯩꯀꯥ ꯇꯧꯔꯤꯁꯤꯅꯅꯦ ꯐ꯭ꯔꯦꯁ ꯑꯣꯏꯔꯒ ꯈꯪꯗꯦ ꯌꯥꯝ ꯃꯍꯥꯎ ꯑꯨ ꯂꯩꯇ꯭ꯔꯅꯦ ꯑꯥꯒꯗꯨꯅ ꯀꯔꯤꯅꯣ ꯊꯕꯤ ꯈꯪꯗꯦ ꯃꯍꯥꯎ ꯃ ꯏꯊꯨꯝ ꯃ ꯏ ꯌꯥꯝ ꯋꯥꯠꯄꯅꯦꯕ
ꯋꯥꯂꯤ ꯆꯝꯅꯦ ꯀꯔꯤꯝ ꯌꯥꯎꯗꯕꯅꯦ ꯃꯍꯥꯎ ꯌꯥꯎꯁꯦ ꯃꯍꯥꯎ ꯊꯕꯤꯁꯦ ꯑꯃ ꯁꯨꯡꯂꯞ ꯁꯥꯔ ꯈꯔ ꯑꯣꯏꯅꯕ ꯑꯃ ꯌꯥꯎꯗ꯭ꯔ ꯁꯥꯏ
ꯐꯟꯕꯤꯃ ꯑꯗꯨ ꯏꯁꯀꯤꯟꯒꯤ ꯀꯔꯤꯒꯤ ꯍꯧꯖꯤꯛꯁꯦ ꯌꯥꯝ ꯃꯔꯨ ꯑꯣꯏꯔꯦ ꯑꯗꯤ ꯁꯥꯕꯒꯤ ꯆꯥꯡꯁꯨ ꯌꯥꯝ ꯆꯤꯟ ꯌꯥꯝ ꯀꯥꯊꯦꯛꯇ꯭ꯔꯅꯦ ꯃꯣꯏꯅꯒ ꯄꯥꯔꯂꯔ ꯅꯨꯡꯂꯔ ꯑꯗꯒꯤ ꯎ ꯁꯦꯂꯟ ꯀꯩꯀꯥꯗꯔꯒ ꯗꯤꯇꯦꯟꯒꯤ ꯄꯥꯔꯃꯤꯅ ꯀꯥꯏꯗ꯭ꯔꯣ ꯐꯥꯒꯤꯅꯦ ꯀꯥꯏꯗ꯭ꯔꯣ ꯈꯜꯂ ꯑꯗꯨꯝ ꯃꯔꯛꯄꯅꯦ ꯌꯥꯗꯦ ꯍꯦꯛꯇ
ꯄꯥꯔꯃꯤꯅꯦꯟꯗꯤ ꯑꯗꯨꯝ ꯂꯥꯛꯇ ꯂꯩꯔꯝꯅꯤ ꯑꯩꯈꯣꯏ ꯃꯁꯥꯒꯤꯗꯤ ꯑꯗꯨꯝ ꯂꯥꯛꯇ ꯂꯩꯔꯝꯅꯤ
ꯑꯅꯦ ꯃꯣꯏꯗꯨ ꯇꯩꯔꯒ ꯅꯨꯡꯁꯥꯗ ꯌꯥꯔꯤꯉꯩ ꯅꯨꯡꯁꯥ ꯊꯣꯛꯄꯤꯒꯅꯨ ꯍꯥꯏꯕ ꯋꯥꯅꯦꯕ
ꯎꯝ ꯅꯨꯡꯁꯥ ꯊꯣꯛꯇ ꯑꯗꯨꯗꯤ ꯇꯩꯇ꯭ꯔꯁꯨ ꯑꯗꯨꯝ ꯌꯨꯝꯗ ꯂꯩꯔꯁꯨ ꯌꯥꯏ ꯅꯠꯇ꯭ꯔꯥ ꯇꯧꯕꯤꯗ꯭ꯔꯁꯨ ꯑꯗꯨ ꯇ ꯑꯗꯨ ꯇꯧꯅꯕ ꯑꯗꯨꯗꯣ ꯃꯨꯗꯅꯕ ꯅꯠꯇ꯭ꯔꯣ ꯃꯣꯏꯗꯣ ꯄꯩꯁꯥ ꯤꯗ꯭ꯔꯣ ꯇꯧꯍꯜꯂꯤꯗꯣ ꯌꯨꯝꯗ ꯂꯩꯗꯣꯏꯗꯤ ꯀꯩ ꯀꯥꯟꯅꯔꯤꯒꯦ
ꯍꯥꯝꯃꯨ ꯍꯥꯝꯃꯨꯅꯦ ꯍꯥꯏꯕ ꯄꯩꯁꯥ ꯄꯩꯁꯥꯇ ꯃꯥꯡꯉꯒ ꯑꯗꯨꯝ ꯂꯣꯏꯕꯗ ꯉꯥꯏꯍꯥꯛꯇꯪꯒꯤꯗꯤ ꯃꯤꯅ ꯇꯧꯅꯕ ꯀꯥꯟꯗ ꯑꯦ ꯐꯖꯩ ꯈꯣꯠꯂꯤ ꯣꯊꯣꯡ ꯈꯠ ꯀꯟꯕ ꯃꯤꯗꯕꯨ ꯑꯗꯨꯒꯨꯝꯕ ꯀꯥꯞ ꯌꯥꯕ ꯋꯥꯅꯦ ꯑꯩꯅ ꯑꯇ ꯉꯧꯁꯝ ꯀ ꯁꯤ ꯃꯨꯠꯁꯟ ꯃꯨꯔꯝꯃꯕꯅꯦ ꯀꯩꯅꯣ ꯇꯧꯕꯒꯤ ꯅꯥꯕꯣꯞ ꯇꯧꯕꯁꯦ ꯑꯩ ꯍꯥꯏꯗꯤꯛ ꯈꯔ ꯈꯔ ꯍꯟꯇꯣꯔꯛꯏꯅꯦꯕ
ꯎꯝ ꯌꯥꯎꯁꯝꯗ ꯅꯣꯏ ꯈꯔꯑꯗꯤ ꯑꯗꯨꯝ ꯃꯔꯛꯑꯗꯕꯅꯤ
ꯎꯝ ꯑꯁ ꯏꯃꯏꯕꯀꯥꯟꯅꯗꯤꯦ ꯑꯆꯝꯝꯕ ꯑꯔꯥꯛ ꯆꯥꯔꯒꯅꯦ ꯃꯣꯔꯣꯛ ꯀꯩꯀꯥ ꯆꯥꯕꯤꯗꯕꯤꯗ ꯆꯈꯥꯎ ꯅꯨꯡꯉꯥꯎꯀꯁꯤꯦ ꯁꯦꯡꯉ ꯂꯩꯕꯅ ꯐꯩ ꯑꯗꯩꯗꯤ ꯏꯁꯀꯤꯟ ꯏꯁꯀꯤꯟꯕꯨ ꯣꯇꯣꯟ ꯐꯖꯅ ꯍꯥꯏꯗꯤ ꯃꯥꯏ ꯈꯛꯇꯪ ꯅꯠꯇꯦ ꯑꯇꯣꯞꯄꯁꯨ ꯐꯖꯅ ꯇꯧꯕꯤꯔꯒꯗꯤ ꯀꯦꯔꯛꯄꯗꯨꯔ ꯀꯔꯣ ꯇꯞ ꯇꯞꯅ ꯄꯤꯅꯦ ꯃꯥꯏꯁꯦ
ꯃꯥꯡꯁꯦꯕ ꯅꯨꯡꯉꯥꯏ ꯍꯥꯏꯕꯗꯨꯗꯅꯦꯕ
ꯃꯥꯅꯦ ꯃꯤꯗꯤꯁ ꯃꯥꯏ ꯃꯃꯥꯏꯁꯦ ꯐꯖꯩ ꯀꯦꯕꯗꯕꯗꯤ ꯑꯩꯈꯣꯏ ꯃꯃꯥꯏꯁꯤꯅ ꯇꯧꯗꯦ ꯈꯣꯠ ꯃꯣꯏ ꯃꯃꯥꯏꯁꯨ ꯣꯇꯣꯟ ꯇꯧꯕ ꯌꯥꯏꯅꯤ ꯌꯥꯗ꯭ꯔꯣ
ꯎꯝ
ꯑꯗꯨꯗꯤ ꯊꯥꯎ ꯑꯃꯨ ꯆꯥꯁꯤꯜꯂꯅꯤ ꯑꯗꯩꯗꯤ ꯍꯣꯏ ꯐꯥꯁ ꯐꯨꯗꯀꯤꯒꯨꯝꯕ ꯀꯦꯐꯦꯒꯤꯗꯤ ꯃꯔꯛ ꯃꯔꯛꯇ ꯆꯥꯗꯧꯕ ꯄꯣꯠꯅꯦ ꯑꯃꯔꯃꯝꯗ ꯍꯥꯏꯔꯒꯗꯤ ꯃꯣꯏꯗꯤ ꯊꯥꯎꯒꯦ ꯊꯥꯎ ꯉꯠꯇꯅꯦꯕ ꯂꯦꯡ ꯂꯦꯛ ꯂꯦꯡ ꯂꯥꯎꯅ
ꯑꯩꯈꯣꯏꯒꯤ ꯑꯦꯗꯤꯁꯇꯨꯅꯦ ꯈꯔ ꯈꯩꯗꯧ ꯀꯔꯤꯝꯇ ꯅꯠꯇꯤ ꯈꯪꯉꯕ ꯑꯗꯨꯃꯥꯏꯅ ꯏꯝꯐꯥꯜ ꯂꯩꯕꯗꯒꯤꯩꯅꯦ ꯑꯗꯨꯒꯨꯝ ꯑꯇ ꯆꯥꯕ ꯃꯃ ꯑꯃ ꯄꯨꯔꯒ ꯑꯗꯨꯝ ꯆꯥꯏꯗꯅꯦ ꯑ ꯑꯗꯨꯝ ꯐꯖ ꯇꯥꯕ
ꯊꯥꯎꯁꯤ ꯂꯦꯛꯂꯦꯛ ꯂꯥꯎꯅꯤ ꯑꯗꯩ ꯃꯥꯏꯗꯨꯁꯨ ꯁꯣꯛꯂꯛꯀꯅꯤ ꯀꯩꯁꯨ ꯎꯁꯨ ꯀꯥꯟꯅꯔꯣꯏ ꯑꯗꯩꯗꯤ ꯑ ꯈꯪꯗꯦ ꯏꯕꯦꯝꯃ ꯃꯥꯏꯗ ꯅꯠꯇꯦ ꯊꯥꯎ ꯆꯥꯕꯗ ꯃꯨꯨꯔꯛꯏꯗꯤ ꯈꯨꯠ ꯁꯥꯥꯅ ꯂꯣꯏꯅ ꯃꯨꯁꯜꯂꯛꯦ ꯏꯕꯦꯝꯃ ꯑꯆꯔꯝ ꯈꯪꯗꯦ
ꯆꯈꯥꯎ ꯁꯣꯛꯄꯕꯨꯗꯤꯛꯕꯨꯗꯤꯛ ꯂꯥꯎꯕꯗꯣ ꯇꯧꯗꯣꯏꯅꯦꯕ ꯑꯩ ꯌꯨꯝꯗꯅꯦ ꯂꯨꯍꯣꯡꯕ ꯀꯩꯀꯥꯒꯤ ꯊꯣꯛꯄꯁꯦ ꯌꯥꯗꯦꯕ ꯑꯗꯨꯝ ꯏꯁꯥꯁꯦ ꯄꯤ ꯄꯤ ꯌꯥꯎꯗꯦ ꯈꯣꯑꯒꯦ ꯍꯥꯏꯕ ꯅꯪ ꯐꯨꯠꯇꯦ ꯅꯠꯇ꯭ꯔꯣ ꯍꯣꯏ ꯈꯣꯒꯦ ꯈꯔ